ꯍꯜꯂꯣ ꯁꯥꯄ꯭ꯔꯣ
ꯇꯥꯏ ꯇꯥꯏ ꯍ
ꯑꯁ ꯁꯦꯡꯕ꯭ꯔꯣ ꯅꯪꯒꯤꯗꯤ ꯐꯖꯅ ꯁꯦꯡꯉꯦ ꯑꯩꯗꯤ ꯁꯦꯡꯅꯗꯤ ꯍꯥꯏꯔꯛꯑꯣꯀꯣ
ꯁꯦꯡꯉꯦ ꯁꯦꯡꯉꯦ ꯐꯖꯅ ꯁꯦꯡꯉꯦ ꯉ ꯏꯕꯥꯅꯤꯒꯤ ꯋꯥ ꯉꯥꯡꯕ ꯈꯣꯠꯄ ꯂꯣꯏꯅ ꯑꯗꯨꯝ
ꯎꯝ
ꯌꯥꯅꯤꯡꯉꯦ
ꯑꯁꯦꯡꯕꯅ ꯑꯗꯨꯝ ꯄꯥꯕꯗ ꯑꯗꯨꯝ ꯅꯨꯡꯉꯥꯏꯕꯅꯤꯅꯦ ꯑꯗꯨꯒꯤꯅꯤꯅꯦ ꯁ ꯅꯪꯒꯤ ꯑꯦꯛꯖꯥꯝ ꯂꯣꯏꯔꯤꯕ
ꯑꯦꯛꯖꯥꯝ ꯂꯣꯏꯔꯝꯉꯁꯦ ꯑꯉꯥꯡꯁꯤꯡ ꯍꯌꯦꯡ ꯂꯣꯏꯅ ꯑꯃꯨꯛꯀ ꯍꯜꯂꯅꯤ
ꯑꯠꯆꯥ ꯑꯗꯨ ꯑꯣꯏꯔꯗꯤ ꯑꯗꯨꯝ ꯅꯪꯁꯨ ꯊꯕꯛꯇꯤ ꯑꯗꯨꯝ ꯀꯣꯝꯃꯅꯤ ꯅꯨꯡꯉꯥꯏꯔꯅꯤꯅ
ꯊꯕꯛ ꯀꯣꯝꯗꯤ ꯀꯣꯝꯒꯅꯤꯕꯨ ꯑꯦꯁꯥꯏꯟꯃꯦꯟ ꯈꯣꯠꯄ ꯈꯔ ꯈꯔꯗꯤ ꯄꯤꯕ ꯇꯥꯔꯦꯅꯦ ꯑꯃꯨꯛꯀ
ꯑꯉꯥꯡꯁꯤꯡꯕ꯭ꯔꯣ
ꯍꯣꯏ ꯑꯩꯈꯣꯏꯒꯤ ꯁ꯭ꯀꯨꯜꯗ ꯂꯥꯛꯄ ꯑꯉꯥꯡꯁꯤꯡꯗꯣ ꯁ꯭ꯀꯨꯜ ꯑ ꯑꯕꯗꯒꯤꯩ ꯂꯥꯛꯑꯦ ꯑꯗꯨꯕꯨ ꯉꯥꯡꯕ ꯊꯣꯛꯇꯦ ꯏꯕ ꯊꯣꯛꯇꯦ
ꯑꯗꯨꯕꯨꯗꯤ ꯈꯔ ꯋꯥꯗꯤ ꯋꯥꯒꯅꯤꯍꯦ
ꯑꯗꯨ ꯍꯣꯏ ꯍꯣꯏ
ꯅꯣꯏ ꯅꯣꯏ ꯃꯊꯛꯇ ꯂꯩꯗ ꯅꯣꯏ ꯑꯣꯖꯥꯁꯤꯡ ꯃꯊꯛꯇ ꯂꯩꯔꯤꯗ ꯑꯗꯨꯃꯗꯤ
ꯎꯝ ꯑꯗꯨ ꯄ꯭ꯔꯣꯒ꯭ꯔꯦꯁꯇꯨ ꯀꯔꯝꯍꯥꯏꯅ ꯍꯥꯏꯅꯦ ꯑꯩꯈꯣꯏ ꯊꯥ ꯑꯅꯤ ꯑꯦꯄ꯭ꯔꯤꯜꯗ ꯍꯧꯋꯅꯣꯀꯣ
ꯑꯥ
ꯑꯦꯄ꯭ꯔꯤꯜꯗ ꯍꯕꯗ ꯍꯧꯖꯤꯛ ꯖꯨꯟꯗ ꯂꯣꯏꯁꯤꯜꯂꯦꯕ ꯖꯨꯟꯗ ꯂꯣꯏꯁꯤꯟꯁꯤ ꯊꯥ ꯑꯅꯤꯗ ꯉꯥꯡꯕ ꯊꯣꯛꯇꯕ ꯏꯕ ꯊꯣꯛꯇꯕꯈꯣꯏ ꯉꯥꯡꯕ ꯍꯧꯔꯦ ꯏꯕ ꯍꯧꯔꯦ
ꯑꯣ ꯌꯥꯔꯛꯅꯤ ꯌꯥꯔꯀꯅꯤ ꯑꯗꯨ ꯎꯕꯨꯗꯤ
ꯎꯝ
ꯑꯗꯨ ꯅꯪ ꯑꯗꯨ ꯂꯣꯏꯔꯗꯤ ꯅꯪ ꯀꯔꯤ ꯌꯨꯝ ꯍꯟꯒꯦꯔꯣ ꯀꯔꯤ ꯇꯧꯒꯦꯔꯣ
ꯑꯩ ꯍꯣꯏ ꯀꯩꯅꯣꯔꯣꯝꯗ ꯊꯍꯥꯟꯅꯒ ꯂꯩꯥꯏ ꯐꯝ ꯂꯣꯝꯗ ꯍꯜꯂꯒꯦ ꯑꯃ ꯀ
ꯑꯆꯥꯥ
ꯔꯝꯗ ꯍꯜꯂꯒꯦ
ꯑꯣꯖꯥꯅꯤꯅ ꯁꯨꯇꯤ ꯃꯇꯝ ꯚꯦꯀꯦꯁꯟ ꯃꯇꯝꯗꯣ ꯀꯣꯏꯈꯥꯏꯌꯣ ꯅꯨꯡꯉꯥꯏꯊꯣꯛꯑꯣ ꯍꯜꯂꯛꯑꯒ ꯑꯃꯨꯛꯀꯟꯅ ꯅꯪꯉꯤ ꯑꯣꯖ ꯑꯣꯔꯂꯦꯟꯗꯤꯔꯤꯅ ꯄꯀꯦ
ꯑꯗꯨ ꯅꯪ ꯅꯪꯒꯤ ꯄꯤꯄꯔꯦꯁꯟ ꯇ ꯀ ꯀꯝ ꯇꯧꯔꯤꯀꯦ
ꯑꯩꯒꯤꯁꯦ ꯄ꯭ꯔꯤꯄꯦꯔꯦꯁꯟꯁꯦ ꯈꯔ ꯇꯧꯔꯝꯕꯅꯤ ꯑꯗꯨꯕꯨ ꯍꯧꯖꯤꯛꯁꯦ ꯑꯩ ꯃꯤ ꯑꯌꯨꯛ ꯅꯨꯡꯗꯥꯡ ꯅꯨꯡꯊꯤꯤꯟ ꯑꯗꯨꯝ ꯀꯣꯜ ꯁꯦꯟꯇꯔ ꯑꯣꯜꯂ ꯂꯩꯕꯅꯤꯅ ꯎꯄꯥꯏ ꯂꯩꯇꯦꯅꯦ
ꯑꯆꯥ ꯑꯆꯥꯆꯥ ꯑꯆꯥ ꯁꯦꯂꯔꯤꯗꯤ ꯀꯌꯥ ꯀꯌꯥ ꯁꯥꯕꯤꯒꯦ ꯀꯣꯜ ꯁꯦꯟꯇꯔꯒꯤꯕꯣ
ꯑꯁ ꯌꯥꯝꯅꯤꯗ ꯀꯨꯟꯒꯨꯝꯕ ꯈꯛꯇꯅꯤꯗ
ꯌꯥ ꯑꯖꯤꯕꯨꯗꯤꯁꯗꯤ ꯍꯦꯂ ꯅ
ꯅꯪꯤꯗꯤ ꯀ꯭ꯔꯥꯗꯤ ꯍꯂꯣ
ꯑ
ꯎꯝ ꯌꯥꯗꯤ ꯌꯥꯔꯦ
ꯎꯝ
ꯑꯦꯛꯖꯥꯝꯁꯨ ꯅꯥꯈ꯭ꯔꯦ ꯑꯗꯣ ꯑꯁ ꯐꯨꯠꯕꯣꯜ ꯐꯨꯠꯕꯣꯜꯁꯨ ꯂꯩꯌꯦ ꯁꯤ ꯀꯣꯜ ꯁꯦꯟꯇꯔ ꯑꯩꯒꯤ ꯊꯕꯛꯇꯣ ꯑꯗꯨꯁꯨ ꯇꯧꯔ ꯂꯩꯌꯦ ꯑꯗꯨꯒꯤ ꯎꯄꯥꯏ ꯂꯩꯇꯕ
ꯎꯝ ꯑꯗ ꯑ ꯀꯩꯅꯣ ꯍꯣꯏ ꯍꯣꯏ ꯍ ꯎꯝ ꯑꯗꯨ ꯅꯪꯒꯤ ꯄ꯭ꯔꯤꯄꯔꯦꯁꯟ ꯈꯣꯠꯄ ꯈꯣꯠꯄ ꯀꯩꯅꯣ ꯂꯣꯏꯅ ꯇꯧꯔꯤꯉꯩꯗ ꯑꯗꯨ ꯄꯩꯁꯥꯗꯨ ꯁꯤꯖꯤꯜꯂꯣꯀꯣ ꯐꯖꯅ
ꯍꯣꯏꯗ ꯍꯣꯏꯗ ꯍꯣꯏꯗ
ꯎꯝ
ꯃꯗꯨꯒꯤꯗꯤ ꯑꯩ ꯂꯣꯏꯅ ꯈꯣꯠꯇꯣꯛꯑꯣ ꯊꯝꯃꯝꯕꯅꯤ ꯑꯩꯈꯅꯦ ꯐ ꯐꯥꯒꯤꯗ ꯅꯍꯥꯟ ꯅꯪꯒꯤ ꯅꯪꯁꯨ ꯒꯥꯔꯤ ꯑꯃ ꯂꯩꯕ ꯅꯠꯇ꯭ꯔꯣ ꯅꯍꯥꯟ
ꯂꯩꯑ ꯂꯩꯑ ꯑꯁ ꯐꯖꯅ ꯂꯤꯡꯉꯤꯗ ꯍꯧꯖꯤꯛꯈꯣ
ꯂꯩꯔꯤꯕ꯭ꯔꯣꯅꯦ ꯍꯧꯖꯤꯛ ꯐꯥꯎꯕ
ꯐꯣꯏꯗ
ꯀꯨꯏꯔꯦ ꯑꯗꯨ ꯑꯗꯨ ꯒꯥꯔꯤꯗꯨꯗꯤ ꯑꯩ ꯒꯥꯔꯤ ꯂꯩꯇ꯭ꯔꯤꯀꯥꯟꯗꯒꯤ ꯅꯪ ꯂꯩꯔꯕꯅꯤꯅꯦ
ꯑꯗꯨ ꯑꯨꯃꯥꯏꯅ ꯇꯧꯅꯦ ꯂꯩꯌꯦ ꯍꯥꯏꯕꯁꯦ ꯍꯧꯖꯤꯛꯇꯤ ꯑꯩꯈꯣꯏ ꯈꯨꯟꯗ ꯂꯥꯛꯑꯒ ꯗꯨꯀꯥꯟ ꯐꯝꯕ ꯈꯣꯏ ꯃꯣꯏꯕꯨ ꯄꯤꯈ꯭ꯔꯕ ꯎꯝ
ꯐ꯭ꯔꯤꯗꯥ
ꯑꯦ
ꯌꯦꯟꯊꯣꯛꯄ
ꯌꯣꯟꯊꯣꯛꯄ ꯌꯣꯟꯊꯣꯛꯂꯒ ꯃꯥꯅ ꯑꯃꯨꯛꯀ ꯣꯠ ꯑꯗꯨꯗꯤꯗꯤ ꯑꯩꯅ ꯂꯣꯏꯅ ꯁꯤꯟꯕꯤꯌꯦ ꯑꯗꯣ ꯍꯦꯟꯗꯜꯗꯨ ꯀꯀ꯭ꯔ ꯁ ꯁꯦꯝꯕ ꯃꯂꯦ ꯅꯨꯀ ꯇꯣꯡꯉꯥꯟꯗꯤꯂꯣꯏ ꯅ ꯑꯔꯔꯤ ꯄꯥꯁ ꯍꯥꯔꯁꯨꯛꯛꯇꯄꯖ ꯅ ꯅꯍꯥꯟ ꯈ꯭ꯔꯤꯁꯃꯥꯁ ꯎ
ꯎꯝ
ꯅꯨꯡꯁꯤꯗꯨꯝ ꯅꯨꯡꯁꯤꯅꯦ ꯒꯥꯔꯤꯗ
ꯅꯪꯅ ꯑꯗꯨꯅ ꯅꯩꯔꯝꯕꯅꯤꯅꯦ
ꯍꯣꯏ ꯐꯖꯅ ꯅꯔꯤꯦꯗ ꯅꯣꯏ ꯈꯨꯨꯟꯒꯨꯝꯕ ꯃꯈꯥꯒꯤ ꯈꯨꯟꯒꯨꯝꯕ ꯎꯝꯗ ꯑꯗꯨꯝꯕ ꯈꯔꯅꯦꯅ
ꯑ ꯙꯣꯅꯤꯅꯦ ꯑꯁ ꯅꯪꯅ ꯍꯥꯏꯔꯒ ꯑꯩꯒꯤ ꯍꯥꯟꯅ ꯑꯩꯅ ꯐꯥꯔꯁ ꯗ ꯑꯦꯟꯊꯣꯛ ꯂꯩꯔꯝꯕꯗꯣ
ꯍꯣꯏ
ꯑꯁ ꯃꯗꯨ ꯑꯩꯒꯒꯥꯔꯤꯗꯗꯤ ꯃꯤꯁ ꯇꯧꯦ ꯃꯤꯒꯤ ꯍꯟꯗꯛ ꯁꯦꯀꯦꯟ ꯍꯦꯟ ꯊꯧꯕꯗꯀꯣ ꯒꯥꯔꯤꯁꯦ ꯀꯩꯅꯣꯃ ꯇꯧꯋꯦꯕ ꯃꯤꯅ ꯊꯧꯈꯤꯕꯒꯤꯔ ꯅꯠꯇ꯭ꯔꯒ ꯒꯥꯔꯤꯗꯣ ꯑꯗꯨꯝ ꯅꯨꯡꯉꯥꯏꯇꯕꯒꯤꯔ ꯈꯪꯗꯦꯅꯦ ꯑꯗꯨꯝ ꯀꯩꯅꯣꯃꯗꯤ ꯐꯥꯎꯋꯦꯕ
ꯋꯥꯈꯟꯗ ꯑꯗꯨꯝ ꯂꯥꯛꯥꯏꯦꯀꯣ ꯂꯥꯛꯄꯗꯤ
ꯍꯣꯏꯗ ꯅꯍꯥꯟ ꯅꯍꯥꯟ ꯐꯥꯔꯁꯇ ꯑꯩ ꯑꯦꯛꯇꯤꯚ ꯑꯃ ꯊꯧꯔꯝꯕꯅꯦ ꯈ꯭ꯔꯤꯁꯃꯥꯁ ꯃꯇꯝꯗ ꯑꯩ
ꯗꯔꯀꯥꯔ ꯇꯥꯕꯒꯤ ꯑꯩꯅ ꯂꯩꯒꯦꯅ ꯂꯩꯕ ꯑꯗꯨꯗ ꯌꯣꯟꯊꯣꯛꯑꯒ ꯑꯃꯨꯛꯀ ꯑꯅꯧꯕ ꯂꯩꯔꯤꯒꯦꯅ ꯑꯗꯨꯝ ꯑꯩꯠꯇꯤ ꯋꯥꯟꯗꯁꯨ ꯅꯧꯔꯤꯕꯅꯤꯗ ꯑꯗꯨꯕꯨ ꯑꯦꯛꯇꯤꯕꯥꯇꯗꯤ ꯀꯩꯅꯣꯃ ꯂꯩꯗꯅ ꯋꯤꯟꯇꯔꯗ ꯃꯨꯠ ꯂꯩꯗꯅ ꯑꯅꯧꯕ ꯑꯣꯏꯔꯁꯨ ꯑꯩꯈꯣꯏ ꯁꯥꯏꯗꯠꯇꯗꯤ ꯌꯥꯝ ꯏꯪꯕꯅꯤꯅ ꯑꯗꯨꯒꯤ ꯇꯔ ꯈꯔ ꯐꯖꯕ ꯑꯗꯨꯒ ꯈꯔ ꯊꯥꯎ ꯆꯥꯗꯕ ꯑꯀꯟꯕ ꯂꯩꯒꯦꯅ ꯑꯟꯇꯣꯛ ꯂꯩꯕꯅꯤꯅ ꯅꯍꯥꯟꯗꯣ ꯑꯗꯨꯝ ꯊꯧꯋꯦ ꯆꯍꯤ ꯑꯃ ꯊꯧꯕꯗꯨ ꯂꯤꯁꯤꯡ ꯃꯔꯤ ꯌꯥꯎꯗꯦ ꯀꯩꯅꯣꯗꯣ ꯃꯤꯇꯔꯗꯣ ꯑꯗꯨꯗꯨ ꯑꯗꯨ ꯅꯃꯨꯀꯥ ꯑꯩ ꯒꯥꯔꯤ ꯑꯆꯥꯎꯕ ꯂꯩꯔꯒꯦꯅ ꯑꯆꯕꯗ ꯈꯣꯡ ꯃꯔꯤ ꯄꯥꯟꯕ
ꯎ
ꯀꯣꯊꯣꯛꯑ ꯂꯩꯕꯅꯤꯅ ꯑꯁ ꯍꯟꯗꯛꯁꯤ ꯒꯨꯍꯥꯇꯤꯗ ꯂꯥꯛꯑꯒ ꯁꯦꯀꯦꯟ ꯍꯦꯟ ꯂꯩꯕꯗꯗꯤ ꯑꯩꯒꯤ ꯒꯥꯔꯤ ꯅꯍꯥꯟꯒ ꯍꯦꯟ ꯇꯣꯛꯞ ꯇ ꯃꯤꯁ ꯇꯧꯋꯦꯕ
ꯑꯣ
ꯁꯥꯔꯚꯤꯁꯁꯤꯡꯁꯨ ꯐꯖꯅ ꯇꯧꯋꯤ ꯍꯟꯗꯛꯀꯤꯗꯤ ꯅꯍꯥꯥꯟ ꯃꯌꯥꯡ ꯃꯌꯥꯡꯁꯤꯡꯅ ꯀꯃꯥꯏꯅ ꯁꯤꯖꯤꯟꯅꯕ꯭ꯔꯁꯨ ꯈꯪꯗꯦ
ꯍꯣꯏ
ꯑꯗ ꯏꯅꯤꯅꯦ
ꯑꯗꯨ ꯐꯔꯦꯅꯦ ꯎꯝ ꯐꯔꯦꯅꯦ ꯅꯪꯒꯤꯗꯨꯗꯤ ꯍꯥꯏꯅ ꯍꯥꯏꯅ ꯅꯧꯅ ꯂꯧꯕꯅꯤꯅꯀꯣ
ꯍꯣꯏ ꯍꯣꯏ
ꯃꯄꯨ ꯑꯅꯤꯅꯦꯕ
ꯑꯆꯥ
ꯑꯗꯨ ꯑꯩꯅ ꯆꯠꯂꯒ ꯂꯩꯕ ꯅꯨꯃꯤꯠꯀꯤ ꯋꯥꯔꯤ ꯍꯥꯏꯐꯦꯠ ꯈꯔ ꯂꯤꯔꯛꯀꯦ
ꯍꯔꯣ ꯍꯥꯏꯦꯔꯣ
ꯄꯩꯁꯥꯗꯨꯣ ꯄꯨꯔꯦ ꯑꯅꯦ ꯟ ꯑꯦꯦꯝ ꯌꯨ ꯑꯗꯨ ꯂꯩꯔꯝꯕ ꯖꯤꯅ ꯍꯧꯕꯗꯣ ꯑꯗꯨꯅꯦ ꯑꯗꯨꯒ ꯄꯤꯅ ꯍꯧꯕ ꯑꯩꯈꯣꯏ ꯈꯨꯟꯒꯤ ꯄꯤꯅ ꯍꯧꯕ ꯒ꯭ꯔꯥꯎꯟ ꯃꯅꯥꯛꯇ ꯂꯩꯅ ꯌꯨꯝ ꯃꯥꯒꯦ
ꯀꯅꯥꯣ ꯕꯣꯛꯁꯔꯗꯔꯣ
ꯑꯦ ꯅꯠꯇꯦ ꯄꯤꯅ ꯍꯧꯕ ꯎꯝ ꯑꯩꯈꯣꯏ ꯑꯍꯨꯝ ꯆꯠꯂꯦ ꯍꯣꯏ ꯍꯣꯏ ꯍꯣꯏ ꯑꯩꯈꯣꯏ ꯑꯍꯨꯝ ꯆꯠꯂꯦ ꯆꯠꯂꯒ ꯍꯡꯉꯦ ꯒꯥꯔꯤꯗꯣ ꯍꯦꯒ ꯀꯩꯅꯣ ꯌꯣꯟꯕ ꯃꯄꯨꯗꯨ ꯃꯤꯁꯇ꯭ꯔꯤ ꯑꯣꯏꯔꯝꯃꯦ
ꯑꯠꯆꯥ ꯀꯥꯏꯗꯒꯤ ꯀꯩꯅꯣꯃ ꯑꯩꯈꯣꯏ ꯑꯩꯈꯣꯏ ꯁꯦꯝ ꯗꯤꯁꯇ꯭ꯔꯤꯛꯔꯣ
ꯍꯣꯏ ꯅꯠꯇꯦ ꯅꯠꯇꯦ ꯀꯩꯅꯣꯗ ꯑ ꯀꯩꯅꯣ ꯔꯣꯝꯗ ꯔꯤꯝꯁ ꯔꯣꯝꯗꯅꯦ
ꯑꯆꯥ ꯑꯆꯥ
ꯑꯗꯨ ꯆꯠꯂꯦ ꯆꯠꯂꯦ ꯃꯥꯁꯦ ꯌꯨꯝ ꯁꯥꯔꯒ ꯂꯩꯔꯝꯃꯦ ꯒꯥꯔꯤꯗꯨ ꯎꯕꯩ ꯀꯌꯥ ꯅꯧꯔꯦꯗ ꯒꯥꯔꯤꯗꯤ ꯐꯖꯅ ꯑꯗꯨ ꯃꯥꯅ ꯍꯥꯏꯔꯤꯁꯤ ꯁꯦ ꯑꯩ ꯆꯤꯟꯃꯟꯕ ꯈꯣꯠꯃꯟꯕꯒꯤ ꯍꯥꯏꯅ ꯃꯣꯏ ꯑꯩꯗꯤ ꯆꯠꯇ꯭ꯔꯦꯕ ꯃꯕꯥꯅꯤ ꯑꯣꯏꯅ ꯆꯠꯄ ꯍꯥꯏꯗꯤ ꯍꯣꯔꯦꯟ ꯍꯜꯂꯛ ꯄꯗ ꯐꯥꯕ ꯈꯣꯠꯄ ꯇꯧꯔꯗꯤꯅ ꯃꯣꯕꯥꯅꯤ ꯆꯠꯂꯦ ꯆꯠꯂꯒ ꯇꯧ ꯑꯥ ꯂꯥ ꯂꯥꯛꯑ‌ꯦ ꯂꯥꯛꯂꯒ ꯄꯩꯁꯥꯗꯣ ꯑꯩꯅ ꯍꯦꯟꯅ ꯄꯤ ꯑꯩꯅ ꯄꯤꯕꯗꯨ ꯍꯦꯟꯅ ꯄꯤꯈ꯭ꯔꯕꯅꯦꯕ ꯑꯗꯨ ꯑꯩꯅꯁꯨ ꯁꯨ ꯍꯥꯏꯍꯧꯗ꯭ꯔꯕ ꯑꯗꯨꯝ ꯃꯕꯥꯅꯤꯁꯨ ꯊꯤꯕꯗꯥ ꯄꯩꯁꯥꯗꯨꯗꯤ ꯄ꯭ꯔꯦꯛ ꯄ꯭ꯔꯦꯛ ꯂꯥꯎꯔꯤꯏꯗꯣ ꯆꯤꯡꯊꯣꯛ ꯄꯅꯤꯅ
ꯑꯥ
ꯄꯩꯁꯥꯗꯨ ꯍꯦꯟꯅ ꯄꯤꯈ꯭ꯔꯕ ꯂꯤꯁꯤꯡ ꯑꯅꯤꯒꯨꯝꯕ ꯍꯦꯟꯅ ꯄꯤꯊꯣꯛꯈ꯭ꯔꯕ
ꯑꯠꯁꯥ
ꯁꯨ ꯑꯩꯅ ꯍꯥꯏꯕꯅꯦꯕ ꯑꯃꯨꯛꯀ ꯊꯧꯔ ꯍꯥꯜꯂꯦ ꯃꯥꯁꯨ ꯉꯁꯥꯏ ꯃꯇꯨꯝ ꯄꯤꯕꯗꯨ ꯆꯞ ꯆꯥꯅ ꯊꯝꯂꯝꯕ
ꯑꯣ
ꯑꯗꯨ ꯑꯃꯨꯛꯀ ꯍꯟꯗꯤ ꯍꯥꯜꯂꯦ ꯍꯣꯏ ꯍꯣꯏ ꯊꯤꯌꯣ ꯊꯤꯌꯣ ꯑꯣꯏꯅ
ꯑꯗꯨꯗꯤ ꯁꯣꯏꯕꯅꯤꯅꯣ ꯍꯣꯏ ꯀꯔꯤ ꯎꯄꯥꯏ ꯂꯩ
ꯍꯣꯏ ꯑꯗꯨ ꯑꯩꯒꯤ ꯒꯥꯔꯤ ꯂꯩꯕꯗ ꯂꯥꯁꯇꯤꯡ ꯑꯣꯏꯕ ꯐꯥꯎꯗꯤ ꯐꯖꯅ ꯌꯥꯅꯤꯉꫭ
ꯎꯝ
ꯆꯍꯤ ꯇꯔꯦꯠꯀꯨꯝꯕꯗꯤ ꯊꯧꯋꯦ ꯀꯩꯅꯣ
ꯍꯣꯏ ꯅꯪꯒꯤꯗꯨꯗꯤ ꯈꯔ ꯀꯨꯏꯔꯦ ꯅꯍꯥꯟ ꯑꯁ ꯑꯩꯒꯤꯗꯨꯗꯤ ꯐꯥꯔꯁꯇ ꯑꯩꯈꯣꯏ ꯁꯥꯏꯠꯇ ꯑꯩꯈꯣꯏ ꯆꯤꯡꯗꯗꯤ ꯒꯥꯔꯤ ꯊꯧꯕꯗ ꯒꯥꯔꯤ ꯌꯥꯝꯗꯦꯗꯅ
ꯍꯣꯏ
ꯇꯣꯛ ꯂꯩꯕ ꯀꯥꯟꯗ ꯏꯝꯐꯥꯜꯗꯒꯤ ꯂꯩꯕꯗꯣ
ꯑꯥꯎ
ꯐꯁꯇ ꯊꯧꯕꯗꯣ ꯒꯥꯔꯤꯁꯨ ꯅꯧꯕꯅꯤꯅ ꯈꯔ ꯊꯧꯕ ꯀꯤꯕ ꯑꯃ ꯐꯥꯎꯋꯦꯕ ꯑꯗꯨꯒ ꯌꯥꯝ ꯀꯔꯤꯕ ꯀꯩꯅꯣꯃ ꯒꯥꯔꯤꯗꯣ ꯌꯥꯝ ꯑꯦꯛꯁꯄꯤꯔꯦꯟꯁ ꯂꯩꯇ꯭ꯔꯤꯕꯅꯤꯅ ꯊꯧꯕ ꯍꯩꯏꯕ ꯈꯛꯇꯅꯤꯅ ꯑꯦꯟꯇꯣꯛ ꯂꯩꯕ ꯀꯥꯟꯗ ꯐꯥꯔꯁꯇ ꯂꯝꯕꯤꯗꯨꯅꯅ ꯈꯪꯗꯦ ꯑꯗꯨꯝ ꯗꯤ ꯏꯝꯐꯥꯜꯗꯁꯨ
ꯍꯣꯏ
ꯇ꯭ꯔꯥꯐꯤꯛꯇ ꯊꯧꯕ ꯀꯤꯕ ꯂꯝꯕꯤ ꯃꯆꯥ ꯈꯪꯗꯕ ꯑꯗꯨꯃꯥꯏꯅ ꯇꯧꯔꯒ ꯍꯥꯟꯅ ꯊꯧꯕꯗ ꯑꯗꯨꯝ ꯀꯔꯤ ꯍꯥꯏꯁꯤꯔ ꯃꯤ ꯑꯃ ꯀꯥꯎꯔꯒ ꯊꯧꯕꯅꯤꯅ ꯃꯥ ꯃꯥ ꯃꯥꯁꯨ ꯃꯁꯥꯒꯤ ꯃꯥꯒꯤ ꯒꯥꯔꯤ ꯂꯩꯕꯅꯦꯕ ꯏꯕꯥꯅꯤ ꯂꯥꯛꯃꯤꯟꯅꯔꯒꯥ ꯃꯥꯒꯤꯗꯣ ꯃꯥꯅ ꯊꯧꯋꯦ ꯑꯩꯒꯤꯗꯣ ꯑꯩꯅ ꯊꯧꯔꯒ ꯆꯠꯄꯅꯤ ꯑꯁ ꯐꯥꯇ ꯀꯤꯕꯅꯦ ꯐꯥꯇ ꯇꯁ‌ꯦꯡꯅ ꯀꯤꯕꯅꯦꯍ‌ꯦ ꯒꯥꯔꯤꯗꯨ ꯀꯔꯤꯍꯥꯏꯁꯤꯔꯥ ꯑꯅꯧꯁꯨ ꯑꯅꯧꯕꯅꯤꯅꯀꯣ ꯊꯧꯕ ꯀꯥꯟꯗ ꯑꯗꯨꯝ ꯀꯩꯅꯣꯃ ꯕꯖꯥꯔ ꯃꯔꯛꯇ ꯆꯠꯄꯗꫭ ꯑꯁ ꯉꯁꯤꯗꯤ ꯒꯥꯔꯤ ꯑꯅꯧꯕ ꯂꯧꯔꯒ ꯒꯥꯔꯤ ꯑꯇꯣꯞꯄ ꯊꯣꯝꯃꯒꯦꯔꯅ ꯈꯜꯂꯒ ꯂꯩꯕꯅꯤꯅ ꯑꯗꯨꯝ ꯀꯟꯅ
ꯑ ꯋꯥꯈꯜꯅ ꯋꯥꯈꯜꯅ ꯈꯟꯕ ꯋꯥꯅꯦ ꯑꯃꯨꯛꯀ ꯑ ꯅꯪꯅ ꯍꯥꯏꯕꯒꯨꯝꯅ ꯑꯩ ꯑꯃꯨꯛꯀ ꯀꯩꯅꯣꯗ ꯀꯣꯂꯦꯖ ꯆꯠꯄꯅ‌ꯦꯕ ꯑꯗꯨ ꯄꯥꯏꯔꯦ ꯀꯣꯂꯦꯖꯇ ꯇꯧꯍꯧꯅ‌ꯦꯕ
ꯎꯝ
ꯅꯣꯡꯃꯁꯨ ꯊꯧꯔꯤꯉꯩꯗ ꯑꯩꯁꯨ ꯐꯖꯅ ꯌꯥꯝ ꯐꯤꯗꯟꯗꯤ ꯂꯩꯇ꯭ꯔꯤꯗꯣ ꯑꯩ ꯏꯃꯥꯟꯅꯕ ꯃꯅꯤꯡꯗ ꯇꯣꯡꯉꯦ ꯃꯅꯤꯡꯗ ꯇꯣꯡꯉꯒ ꯊꯧꯋ‌ꯦ ꯊꯧꯔꯒ ꯏꯊꯟꯗ ꯀꯩꯅꯣꯗ ꯇꯥꯇꯥꯗ ꯊꯣꯡꯝꯒꯦꯗꯧꯔꯤꯕꯅꯤꯅꯦ ꯀꯃꯟ
ꯈꯔ ꯇꯧꯕꯖꯥꯠꯅꯤ ꯅꯪꯁꯨ
ꯅꯦ ꯍꯦꯟꯗꯦꯜꯗꯨ ꯑꯩꯅ ꯁꯠ ꯍꯥꯏꯅ ꯍꯥꯏꯕ ꯁꯥꯏꯀꯜꯒꯨꯝꯕ ꯊꯧꯔꯗꯤ ꯍꯦꯟꯗꯜꯗꯨ ꯑꯗꯨꯝ ꯑꯩꯅ ꯃꯔꯛꯇ ꯑꯩꯈꯣꯏꯅ ꯀꯩꯅꯣ ꯇꯧꯋꯅꯀꯣ
ꯑꯥ
ꯆꯠ ꯍꯅ ꯆꯠꯈꯤꯕ ꯂꯩꯅꯀꯣ ꯐꯖꯅ ꯊꯧꯕ ꯍꯩꯇ꯭ꯔꯗꯤ ꯀꯤꯔ ꯑꯗꯨꯃꯥꯏꯅ ꯇꯧꯕ ꯃꯉꯣꯟꯗ ꯃꯅꯤꯡꯗ ꯑꯩꯕꯨ ꯌꯥꯏ ꯌꯥꯏ ꯀꯤꯈ꯭ꯔ ꯃꯥꯜꯂ ꯍꯥꯏ
ꯑꯣ
ꯑꯗꯨꯒ ꯑꯗꯨ ꯑꯩꯒꯤ ꯒꯥꯔꯤ ꯋꯥꯔꯤ ꯅꯨꯡꯉꯥꯏꯕ ꯃꯥꯅ ꯀꯩꯅꯣ ꯁꯤꯕꯥꯏꯒꯤ ꯒꯥꯔꯤ ꯃꯤꯡꯗ ꯃꯃꯥꯡꯗ ꯌꯥꯝ ꯂꯩꯅꯦꯕ
ꯎꯝ
ꯆ ꯆꯞ ꯆꯥꯅ ꯑꯩꯒ ꯀꯩꯅꯣ ꯇꯧꯔꯤꯉꯩꯗ ꯊꯧꯔꯤꯉꯩꯗ ꯑꯩꯒꯤ ꯃꯅꯤꯡ ꯐꯝꯕ ꯅꯨꯄꯥꯗꯣ ꯏꯕꯥꯅꯤ ꯇꯧꯔꯤꯉꯩꯗ ꯃꯥ ꯅ ꯍꯥꯏꯔꯤꯁꯦ ꯑꯩ ꯑꯗꯨꯇꯗꯤ ꯍꯩꯗꯤ ꯍꯩꯔꯦ ꯍꯧꯗꯦ ꯃꯥꯅ ꯍꯔꯤꯁꯦ ꯑꯁ ꯐꯖꯅ ꯊꯧꯕ ꯑꯅꯦ ꯅꯪꯗꯤ ꯁꯤ ꯁꯤ ꯇꯧꯔꯤꯉꯩꯗ ꯁꯤꯐꯚꯥꯏ ꯒꯥꯔꯤꯗꯨꯅ ꯆꯠ ꯊꯥꯏꯅ ꯈꯥꯝꯖꯤꯟꯕ ꯕ꯭ꯔꯦꯛ ꯇꯧꯔꯒ
ꯎꯝ
ꯃꯅꯤꯡꯗꯏ ꯑꯩ ꯃꯅꯤꯡꯗ ꯊꯣꯝꯗꯕꯒꯤ ꯐꯥꯝꯅꯦ ꯑꯩꯅ ꯆ ꯀꯩꯅꯣ ꯇꯧꯕꯅꯤꯀꯣ ꯑꯁ ꯑꯩꯒꯤꯁꯤꯀꯌꯦꯁꯤꯅ ꯇꯏ ꯁꯤꯗ
ꯇꯧꯕꯅꯤ ꯇꯧꯕꯅꯤ ꯑꯗꯨꯕꯨ ꯒꯥꯔꯤ ꯊꯧꯕ ꯀꯥꯟꯗ ꯈꯔ ꯈꯔ ꯁꯣꯏꯗ꯭ꯔꯗꯤ ꯇꯝꯕ
ꯍꯣꯏꯗ ꯑꯗꯨꯗꯤ ꯃꯧꯁꯅꯦ ꯎꯝ
ꯅꯍꯥꯟ ꯑꯩ ꯒꯥꯔꯤ ꯂꯩꯈ꯭ꯔꯦꯗꯅ ꯒꯥꯔꯤ ꯂꯩ ꯈ꯭ꯔꯒ ꯉꯁꯤ ꯘꯔꯤ ꯂꯩꯈ꯭ꯔꯦ ꯈꯔ ꯈꯔ ꯈꯔ ꯈꯔ ꯀꯤꯔꯒ ꯒꯥꯔꯤ ꯊꯧꯔꯒ ꯌꯨꯝ ꯌꯥꯧꯈ꯭ꯔꯦ ꯍꯌꯦꯡꯗꯨꯣ ꯀꯣꯏꯕ ꯆꯠꯁꯦꯅ ꯀꯤꯂꯣꯃꯤꯇꯔ ꯐꯣꯔꯇꯤ ꯐꯤꯐꯇꯤ ꯃꯅꯦ
ꯑꯣ
ꯑꯥ ꯀꯩꯅꯣ ꯎ ꯁꯥꯎꯠ ꯂꯣꯝꯗ ꯀꯩꯅꯣꯃ ꯖꯒꯥ ꯑꯃ ꯂꯩꯗꯅ ꯌꯥꯝ ꯑꯐꯥꯎꯕ ꯑꯃꯒ ꯀꯅꯃ
ꯍꯣꯏ ꯍꯣꯏ ꯍꯣꯏ ꯍ
ꯑꯥ
ꯇꯔꯤꯅꯔ
ꯑꯗꯨꯝ ꯀꯩꯅꯣꯅꯦ ꯄꯨꯈ꯭ꯔꯤꯒꯨꯝꯁꯨ ꯂꯩꯔꯒ ꯖꯒꯥ ꯑꯃ ꯂꯩꯗꯅ
ꯎꯝ
ꯑꯟꯗ꯭ꯔꯣ
ꯎꯁꯨꯣ
ꯑꯟ ꯍꯣ ꯇꯗ꯭ꯔꯤꯔꯤꯕꯣ
ꯇꯔꯦꯗ ꯇꯥꯔꯦꯗ ꯆꯁꯨ
ꯑꯗ꯭ꯔꯣ ꯑꯨꯗꯅꯤꯅꯦ ꯑꯁ ꯊꯧꯈꯥꯏ ꯍꯥꯏꯕꯅꯤꯅ ꯉꯔꯥꯡ ꯒꯥꯔꯤ ꯂꯩꯔꯒ ꯂꯝꯕꯤꯗ ꯐꯠꯇꯕ ꯖꯒꯥꯗ ꯊꯧꯔꯒ ꯑꯃꯨꯛꯀ ꯍꯣꯏ ꯂꯝꯕꯤ ꯑꯗꯨꯝ ꯑꯌꯥꯝꯕꯗꯤ ꯂꯝꯕꯤ ꯐꯩꯗ ꯑꯗꯨ ꯑꯣꯏꯔꯁꯨ ꯂꯝꯕꯤ ꯐꯠꯇꯕꯁꯨ ꯌꯥꯝ ꯌꯥꯎꯕ ꯍꯥꯏꯇꯥꯔꯦ ꯃꯗꯨꯗꯒꯤꯗꯤ ꯆꯠꯈ꯭ꯔꯦ ꯆꯠꯂꯒ ꯒꯥꯔꯤ ꯂꯧꯔꯒ ꯑꯗꯨꯝ ꯑꯩꯈꯣꯏ ꯃꯔꯨꯞ ꯀꯤ ꯃꯥꯒꯤ ꯒꯥꯔꯜ ꯐ꯭ꯔꯦꯟꯒꯤ ꯕꯥꯔꯗꯦꯅꯤꯅ ꯆꯠꯂꯒ ꯍꯜꯂꯛꯄꯗ ꯃꯝꯈ꯭ꯔꯦ ꯑꯃꯨꯛꯒ ꯂꯝꯕꯤꯗꯤ ꯈꯪꯗꯦꯗꯣ ꯅꯣꯡꯃ ꯐꯥꯔꯁ ꯇꯥꯏꯝꯅꯤꯅ
ꯍꯣꯏ
ꯃꯗꯨꯗꯒꯤꯗꯤ ꯒꯨꯒꯜ ꯃꯦꯞ ꯂꯧꯊꯣꯛꯑꯒ ꯃꯝꯃꯒ ꯆꯠꯄ ꯍꯧꯕꯅꯤꯅꯦ ꯍꯜꯂꯛꯄꯗꯗꯤ ꯀꯃꯥꯏꯅ ꯍꯜꯂꯛꯄꯣ ꯈꯗ ꯄꯥꯏꯔꯒ ꯑꯩꯒꯤ ꯃꯔꯨꯞ ꯃꯄꯥꯡ ꯃꯅꯤꯡꯗ ꯇꯣꯡꯗꯨꯅ ꯃꯦꯞ ꯌꯦꯡꯉꯒ ꯑꯩꯅ ꯑꯗꯨꯝ ꯊꯧꯔꯒ ꯄꯥꯏꯔ ꯆꯠꯄꯅꯤꯅꯦ
ꯁꯦꯀꯦꯟꯗꯦ ꯑꯗꯨꯃꯥꯏꯅ ꯇꯧꯈ꯭ꯔꯦ ꯊꯥꯔꯠ